ꯇꯥꯏ ꯇꯥꯏ
ꯎꯝ ꯇꯥꯏꯌꯦ ꯑꯩꯅ ꯐꯣꯟꯗꯣ ꯁꯥꯏꯂꯦꯟꯗ ꯊꯝꯕꯒꯤ ꯀꯣꯜ ꯂꯥꯛꯄ ꯈꯪꯗꯕ
ꯅꯪꯒꯤ ꯅꯅꯦ ꯈꯣꯏ ꯂꯥꯛꯑꯒꯦꯅ ꯂꯩꯕ꯭ꯔꯣ
ꯍꯥꯥ ꯐꯖꯥꯅ ꯇꯥꯗꯦ
ꯅꯦ ꯅꯣꯏ ꯑꯟꯇꯤꯈꯣꯏ ꯍꯜꯂꯛꯄ ꯃꯇꯝ ꯌꯎꯔꯥꯕꯣꯕ
ꯎꯝ ꯍꯜꯂꯛ ꯍꯜꯂꯛ ꯉꯁꯥꯏꯅ ꯍꯜꯂꯛꯈ꯭ꯔꯦꯗ
ꯑꯣ
ꯃꯣꯏ ꯄꯣꯊꯥꯔꯝꯒꯅꯤ
ꯃꯣꯏ ꯃꯃꯥꯡꯗ ꯋꯥꯔꯤ ꯁꯕ ꯈꯣꯠꯄꯗꯤ ꯀꯔꯤꯁꯨ ꯕꯦꯔꯥ ꯂꯩꯇꯦ
ꯎꯝ ꯃꯣꯏ ꯂꯩꯇꯦ ꯁꯤꯗ ꯑꯩ ꯇꯣꯉꯥꯟꯅꯅꯤ ꯔꯨꯝ ꯑꯃꯗꯅꯤ
ꯎꯝ ꯍꯥ
ꯅꯪ ꯅꯁꯥꯒꯤ ꯔꯨꯝ ꯂꯩꯔꯗꯤ ꯑꯗꯨꯝ ꯐ꯭ꯔꯤꯗꯝ ꯄ꯭ꯔꯥꯏꯚꯦꯁꯤ ꯂꯩꯌꯦꯕ
ꯂꯩꯌꯦꯗ
ꯎꯝ
ꯍꫭꯏ ꯌꯨꯝ ꯑꯗꯨꯝ ꯃꯤ ꯌꯥꯝ ꯂꯩꯔꯒꯁꯨ ꯏꯃꯥꯒꯤ ꯃꯃꯥꯡꯗꯗꯤ ꯀꯣꯟꯜ ꯇꯧꯗꯦ ꯑꯗꯣ ꯑꯇꯣꯞꯄ ꯃꯐꯝꯗꯗꯤ ꯑꯗꯨꯝ ꯇꯧꯋꯦꯗ
ꯑꯁꯥ ꯌꯥꯏ ꯌꯥꯏ
ꯑꯩꯕꯨꯗꯤ ꯀꯣꯜ ꯌꯥꯝ ꯇꯧꯕ ꯃꯤ ꯅꯠꯇꯦꯗ ꯑꯗꯨꯒꯤ ꯀꯩꯁꯨ ꯑꯀꯥꯏꯕ ꯂꯩꯇꯦ ꯑꯩꯒꯤꯗꯃꯛꯇꯤ ꯑꯗꯨꯝ ꯋꯥꯔꯤ ꯁꯥꯗꯦꯕꯀꯣ
ꯍꯥꯏꯖꯤꯟꯅꯕ ꯃꯜꯂꯦꯗ ꯅꯪꯁꯦ ꯀꫭꯜ
ꯋꯥꯔꯤ ꯁꯥꯅꯗꯦ
ꯑꯁꯦꯡꯕꯔꯣ
ꯎꯝ ꯀꯣꯜ ꯇꯧꯗꯕꯅꯤꯅ ꯑꯩꯗꯤ ꯏꯃꯥꯒꯁꯨ ꯇꯨꯝꯃꯦ ꯅꯍꯥꯟꯃꯨꯛ ꯏꯃꯥ ꯂꯥꯛꯑꯦꯕꯀꯣ ꯑ ꯂꯝꯄꯥꯛꯇ ꯏꯝꯐꯥꯜꯗ ꯗ ꯂꯥꯛꯀꯗ ꯏꯃꯥꯒ ꯑꯩ ꯇꯨꯝꯃꯦꯅ ꯑꯩꯗꯤ ꯋꯥꯔꯤ ꯁꯥꯟꯅꯗꯕꯅꯤꯅ ꯑꯇꯩꯗꯤ ꯋꯥꯔꯤ ꯁꯥꯟꯅꯕꯅꯤꯅ ꯃꫭꯏꯗꯤ ꯇꯨꯝꯒꯦ ꯑꯩ ꯅꯨꯡꯗꯥꯡꯗ ꯋꯥꯔꯤ ꯁꯥꯟꯅꯕ ꯃꯤ ꯅꯠꯇꯦꯗ ꯑꯩꯗꯤ ꯗ꯭ꯔꯃꯥ ꯈꯛꯇ ꯌꯦꯡꯉꯦ
ꯀꯔꯝꯕ
ꯀꯣꯔꯤꯌꯦꯟ ꯗ꯭ꯔꯃꯥ
ꯃꯩꯅꯤꯅꯦ ꯍ ꯆꯗꯦ
ꯀꯣꯔꯤꯌꯟ ꯗ꯭ꯔꯃꯥ ꯄꯥꯝꯕꯅꯤ
ꯀꯔꯤꯑꯕ ꯑꯥꯝ ꯀꯥꯎꯈ꯭ꯔꯦꯅꯦ ꯈꯣꯔꯦꯟ ꯀꯔꯤ ꯍꯥꯏꯕ ꯑꯣꯛꯈꯦ ꯑꯇꯣꯞꯄꯗꯤ ꯃꯨꯕꯤ
ꯌꯦꯡꯉꯦ ꯑꯩ ꯂꯣꯏꯅ ꯌꯦꯡꯉꯦꯗ ꯍꯥꯏꯗꯤ ꯍꯤꯟꯗꯤꯁꯨ ꯁꯨ ꯌꯦꯡꯉꯦ ꯃꯅꯤꯄꯨꯔꯤꯒꯤꯁꯨ ꯌꯦꯡꯉꯦ ꯁꯥꯎꯠꯀꯤꯁꯨ ꯌꯦꯡꯉꯦ ꯏꯪꯂꯤꯁꯇꯤ ꯌꯥꯝꯅ ꯌꯦꯡꯗꯦ
ꯏꯪꯂꯤꯁ ꯏꯪꯂꯤꯁꯀ꯭ꯔꯤ ꯌꯦꯡꯗꯕ
ꯀꯔꯇꯨꯟꯒꯨꯝꯕ ꯒꯨꯝꯕꯗꯤ ꯌꯦꯡꯉꯦ ꯗꯥ ꯏꯪꯂꯤꯁ ꯃꯨꯚꯤꯗꯤ ꯌꯦꯡꯅꯤꯡꯗꯦ ꯌꯦꯡꯕꯨꯗꯤ ꯌꯦꯡꯉꯦꯀꯣ ꯐꯖ ꯐꯖꯕ ꯂꯩꯌꯦ ꯑꯗꯨ ꯌꯥꯝ ꯌꯦꯡꯕꯗꯤ ꯑꯣꯏꯗꯕ ꯑꯩꯅ ꯌꯦꯡꯕꯁꯦ ꯀꯣꯔꯤꯌꯥ ꯀꯣꯔꯤꯌꯟꯒꯤꯗꯤ ꯌꯥꯝ ꯌꯦꯡꯉꯦ ꯑꯗꯣ ꯍꯤꯟꯗꯤ ꯗ
ꯎꯝ ꯅꯪ ꯂꯣꯟꯁꯦ ꯍꯪꯕ꯭ꯔꯣ
ꯂꯣꯟ
ꯂꯣꯟ ꯍꯥ ꯂꯣꯟ
ꯃꯅꯤꯄꯨꯔꯤ ꯏꯪꯂꯤꯁ ꯇꯤ ꯍꯣꯏ ꯏꯪꯂꯤꯁꯁꯨ ꯑꯗꯨꯝ ꯈꯪꯉꯦ ꯗ ꯍꯤꯟꯗꯤꯁꯨ ꯗꯨꯝ ꯈꯔ ꯈꯔ ꯉꯥꯡꯉꯦ ꯅꯦꯄꯥꯜꯂꯤ ꯂꯣꯟꯁꯨ ꯈꯔ ꯈꯔ ꯉꯥꯡꯉꯦ
ꯅꯦꯄꯥꯂꯤ
ꯎꯝ
ꯀꯃꯥꯏꯅ ꯀꯥꯏꯗꯅ ꯅꯪ ꯇꯝꯃꯨꯃꯨꯛ ꯀ ‌ꯅꯦꯄꯥꯂꯤꯗꯤ
ꯎꯝ ꯏꯆꯦꯗꯣ
ꯑꯥ
ꯑꯥ ꯅꯦꯄꯥꯂꯤꯗ ꯄꯥꯟꯕ
ꯅꯆꯦ ꯑꯉꯥꯡ ꯑꯅꯤ ꯂꯩꯕꯗꯣ
ꯍꯣꯏ ꯍꯣꯏ
ꯑꯣ ꯑꯗꯨꯒ ꯅꯪꯅ ꯀꯥꯏꯗ ꯑꯃꯨꯛꯀ ꯅꯆꯦꯅ ꯂꯨꯍꯣꯡ ꯄꯥꯏꯅꯦ
ꯏꯆꯦꯈꯣꯏꯗ ꯂꯩꯕꯗꯨꯗꯤ ꯑꯩ ꯏꯂꯚꯦꯟ ꯇꯨꯋꯦꯜꯐ
ꯑꯠꯁꯥ ꯃꯣꯏꯅ ꯀꯥꯏꯗ ꯂꯩꯕ
ꯃꯣꯏꯅ ꯆꯤ ꯀꯩꯅꯣꯗ ꯎꯝ ꯗꯨꯝ ꯍꯥꯏꯔꯒꯦ
ꯑꯣꯑ ꯍꯥꯏꯔꯅꯨ ꯍꯥꯏꯔꯅꯨ
ꯑꯁꯤ ꯑꯅꯛꯄꯗ ꯑꯗꯨꯝ ꯂꯩꯌꯦ
ꯑꯁꯁꯥ
ꯑꯃ ꯑ ꯀꯔꯤꯕ ꯎꯝ ꯑꯁ ꯀꯥꯎꯈ꯭ꯔꯦꯅꯦ ꯑꯦꯁꯦꯝꯕ꯭ꯂꯤ ꯂꯩꯕꯗꯣ
ꯑ ꯑꯣ ꯑꯣ
ꯎꯝ ꯑꯗꯨ ꯃꯅꯤꯡ ꯑꯗꯨ ꯌꯧꯗꯦ ꯑꯦꯁꯦꯝꯕ꯭ꯂꯤꯒꯤ ꯃꯃꯤꯡ ꯑꯣꯏꯒꯦꯔꯥ ꯃꯃꯤꯡ ꯑꯣꯏꯒꯅꯤ ꯑꯗꯨꯔꯣꯝꯗ ꯑꯩ ꯍꯣꯔꯦꯟ ꯍꯥꯏꯕꯤꯔꯛꯀꯦ
ꯑꯣꯈꯦ ꯑꯣꯈꯦ
ꯅꯪꯗꯤ ꯄꯨꯡ ꯀꯌꯥꯗ ꯂꯥꯏꯔꯤꯛ ꯄꯥꯕ꯭ꯔꯥ
ꯑꯩꯁꯦ ꯅꯨꯡꯊꯤꯜꯗ ꯄꯥꯕꯅꯤ ꯑꯗꯣ ꯉꯁꯤꯁꯦ ꯐꯣꯟ ꯇꯧ ꯂꯣꯏꯁꯤꯟꯈ꯭ꯔꯦ
ꯑꯣ ꯍꯣ
ꯗꯦꯠ ꯗꯦꯠ ꯊꯥꯔꯇꯤ ꯍꯥꯏꯕꯗꯣ ꯅꯦꯛꯁ ꯃꯟ ꯑꯣꯏꯕ ꯃꯥꯜꯂꯦ
ꯃꯥꯅꯤ
ꯑꯥ
ꯅꯦꯛꯁ ꯃꯟꯗꯅꯦ ꯑꯥ ꯑꯗꯨ ꯀꯩꯅꯣꯅꯦ ꯍꯥꯏꯌꯦꯗ ꯑ ꯎꯝ ꯐꯦꯛꯅꯦ ꯍꯥꯏꯅꯦ ꯑꯃꯨꯛꯀ
ꯑ ꯅꯪ ꯑꯗꯨꯝ ꯔꯣꯜ ꯇꯧꯔ ꯂꯩꯗꯧ ꯃꯥꯜꯂꯦ ꯃꯣꯏꯁꯦ ꯑꯃ ꯂꯣꯏꯔꯁꯨ ꯑꯃ ꯂꯥꯛꯑꯒ
ꯑꯗꯨꯅꯤ
ꯃꯤ ꯑꯗꯣ ꯑꯉꯥꯡꯁꯤꯡꯗꯤ ꯇꯨꯏꯁꯟꯒꯨꯝꯕꯗꯤ ꯅꯪ ꯂꯧꯈꯤꯕ꯭ꯔꯣ
ꯑꯉꯥꯡ ꯇꯨꯏꯁꯟ ꯂꯧꯗꯦ ꯈꯨꯟꯗ ꯂꯩꯇꯕꯅꯤꯅ ꯁꯤꯗꯗꯤ ꯀꯅꯥꯒꯤ ꯑꯉꯥꯡ ꯂꯧꯈꯤꯕꯔꯣ
ꯅ ꯈꯣꯟ ꯐꯖꯅꯥ ꯇꯥꯗ꯭ꯔꯦ
ꯇꯥꯗꯔꯤꯌꯦ
ꯀꯩ ꯅꯪ ꯌꯥꯝ ꯂꯥꯞꯅ ꯊꯣꯡ ꯒꯨꯝ ꯐꯣꯟꯗꯒꯤ ꯆꯠꯊꯣꯛꯈꯤꯕ꯭ꯔꯥ ꯀꯩꯅꯣꯃꯗꯤ ꯇꯧ ꯅ
ꯑ ꯑꯣꯐꯣꯟꯗꯒꯤ ꯆꯠꯊꯣꯛ ꯄꯥꯒꯤ ꯇꯔꯕꯣ
ꯎꯝ ꯈꯔꯗꯤ ꯇꯥꯔꯦ ꯍꯧꯖꯤꯛꯇꯤ
ꯅꯡ ꯂꯩꯥꯏꯔꯤꯛꯁꯨ ꯑꯗꯨꯗꯤ ꯅꯨꯡꯗꯥꯡꯗ ꯂꯥꯏꯔꯤꯛ ꯄꯥꯔꯅꯤ
ꯉꯁꯤꯁꯦ ꯈꯔ ꯄꯥꯕ ꯌꯥꯏ ꯄꯨꯡ ꯐꯨꯠꯕꯣꯜꯁꯦ ꯌꯦꯡꯗꯧ ꯃꯥꯟꯗ ꯉ ꯁꯤꯗꯤ ꯑꯖꯝꯅꯤ ꯑꯩꯈꯣꯏꯒꯤ
ꯑꯣ
ꯅꯨꯡꯁꯥ ꯁꯥꯕꯅꯤꯅ ꯅꯪꯗꯤ ꯐꯨꯠꯕꯣꯜ ꯀꯥꯏꯗ ꯌꯦꯡꯒꯦ
ꯑꯩꯗꯤ ꯐꯣꯟꯗ
ꯑꯆꯥ
ꯐꯣꯟꯗ ꯑꯣꯏꯅ ꯌꯦꯡꯉꯦ
ꯅꯪ ꯀꯔꯝ ꯀꯔꯝꯕ ꯏꯁꯄꯣꯔꯠꯁ ꯅꯥꯕ꯭ꯔꯣ ꯍꯥꯏꯕꯗꯤ ꯑꯦꯅꯤꯊꯤꯡ
ꯑꯩꯔꯣ
ꯕꯣꯜꯂꯤ
ꯁꯅꯥꯗꯦ ꯊꯥꯏꯅꯗꯤ ꯎꯝ ꯐꯨꯠꯕꯣꯜꯒꯨꯝꯕꯗꯤ ꯁꯥꯟꯅꯔꯤꯀꯣ ꯅꯨꯄꯤꯒ ꯅꯨꯄꯤ ꯁꯥꯟꯅꯕꯗꯣ
ꯑꯥ
ꯑꯗꯨꯒꯨꯝꯕ ꯁꯥꯟꯅꯩꯌꯦ ꯑꯩꯈꯣꯏꯗꯤ ꯁꯥꯟꯅꯇꯦ
ꯎꯝ
ꯅꯨꯄꯤꯒ ꯅꯨꯄꯤꯒ ꯁꯥꯟꯅꯔꯛꯑꯦ ꯍꯥꯏꯗꯤ ꯑ ꯀꯨꯝꯍꯩ ꯃꯇꯝꯗꯣ ꯑꯗꯨꯒꯨꯝꯕꯗ ꯁꯥꯟꯅꯩꯌꯦ ꯎꯝ ꯑꯗꯨꯝ ꯈꯨꯟꯗ ꯂꯩꯔꯗꯤ ꯁꯥꯟꯅꯩꯌꯦ ꯑꯩꯈꯣꯏ ꯑꯗꯨꯝ ꯅꯨꯄꯤ ꯉꯥꯛꯇꯒꯤ ꯑꯣꯏꯔ ꯇꯣꯔꯅꯥꯃꯦꯟ ꯁꯦꯝꯃꯒ ꯁꯥꯟ ꯁꯅꯕꯗꯣ
ꯑ ꯑ
ꯑꯗꯣ ꯍꯧꯖꯤꯛꯇꯤ ꯇꯧꯗꯔ꯭ꯦꯗ ꯍꯧꯖꯤꯛꯇꯤ ꯀꯨꯏꯔꯦ ꯁꯅꯗꯕꯥ ꯁꯥꯅꯕꯁꯨ ꯉꯝꯃꯔꯣꯏꯗ ꯍꯧꯖꯤꯛꯇꯤ
ꯑꯗꯣ ꯐꯣꯟ ꯐꯣꯟꯒꯤ ꯒꯦꯝꯗꯤ ꯁꯥꯅꯕ꯭ꯔꯣ
ꯐꯣꯟꯒꯤ ꯒꯦꯝ ꯎꯝ ꯃꯣꯕꯥꯏꯜ ꯂꯤꯖꯦꯟꯗ ꯁꯥꯟꯅꯔꯝꯕꯅꯦ ꯍꯧꯖꯤꯛꯇꯤ ꯁꯥꯟꯅꯗ꯭ꯔꯦ
ꯄꯕ ꯖꯤꯁꯨ ꯂꯩ
ꯄꯞꯖꯤ ꯐꯥꯎ ꯁꯅꯕ꯭ꯔꯣ ꯅꯪ
ꯎꯝ
ꯍꯧꯖꯤꯛ ꯐꯥꯎ
ꯑꯗꯣ ꯍꯧꯖꯤꯛ ꯍꯧꯖꯤꯛꯇꯤ ꯍꯩꯇ꯭ꯔꯦ ꯑꯩ ꯀꯣꯛ ꯉꯥꯎꯔꯦ ꯍꯧꯖꯤꯛꯗꯤ ꯍꯥꯟꯅ ꯍꯥꯏꯕ ꯋꯥꯅꯤ
ꯑꯠꯁꯥ
ꯍꯧꯖꯤꯛꯇꯤ ꯁꯥꯟꯅꯗ꯭ꯔꯦ ꯑꯩ ꯒꯦꯝ ꯑꯃꯐꯥꯎ ꯃꯣꯕꯥꯏꯜ ꯂꯤꯖꯦꯟ ꯃꯔꯛ ꯃꯔꯛꯇ ꯁꯥꯟꯅꯩꯌꯦ ꯀ꯭ꯂꯥꯁꯤꯛꯇ ꯔꯦꯡꯗ ꯑꯃꯨꯛ ꯁꯥꯟꯅꯗꯦ ꯑꯇꯣꯞꯄꯥ ꯒꯦꯝ ꯁꯥꯟꯅꯗꯦ ꯑꯗꯨꯝ ꯗ꯭ꯔꯃꯥꯒꯨꯝꯕ ꯌꯦꯡꯕ ꯉꯥꯛꯇ ꯉꯥꯏ ꯐꯦꯁꯕꯨꯛ ꯑꯗꯨꯝ ꯚꯤꯗꯤꯑꯣ ꯌꯦꯡꯕ
ꯑꯗꯨꯒ ꯅꯨꯨꯄꯥ ꯑꯇꯣꯄ ꯈꯥꯏꯕꯀꯣ
ꯅꯣꯛꯇꯥꯏ ꯐꯣꯇꯣꯒꯨꯝꯕ ꯑꯝꯐꯥꯎ ꯊꯝꯗꯦꯍꯦ ꯚꯤꯗꯤꯑꯣ ꯌꯦꯡꯅꯤꯡꯉꯥꯏ ꯊꯝꯕꯅꯦ
ꯑꯥꯠꯁꯥ ꯏꯟꯁꯇꯥꯒ꯭ꯔꯥꯝꯗꯤ ꯄꯥꯏꯗꯦ
ꯏꯟꯁꯇꯒ꯭ꯔꯥꯝꯁꯨ ꯂꯩ
ꯑꯣꯀꯦ
ꯑꯩꯅ ꯁꯣꯁꯦꯜ ꯃꯦꯗꯤꯌꯥ ꯄꯥꯏꯕ ꯀꯥꯟꯗ ꯐꯣꯇꯣ ꯑꯃꯐꯥꯎ ꯍꯥꯞꯇꯦ
ꯐꯦꯁꯕꯨꯛ ꯁꯣ ꯏꯟꯁꯇꯒ꯭ꯔꯥꯝꯁꯨ
ꯑ ꯐꯣꯇꯣ ꯑꯃꯐꯧ ꯍꯥꯞꯇꯦ ꯑꯗꯨꯝ ꯃꯣꯏꯒꯤ ꯔꯤꯜꯁꯀꯨꯝꯕ ꯌꯦꯡꯕ ꯎꯝ ꯑꯗꯨꯝ ꯄꯩꯁꯥ ꯂꯩꯔꯀꯥꯟꯗ ꯄꯣꯠ ꯆꯩ ꯑꯣꯔꯗꯔ ꯇꯧꯅꯕ ꯏꯟꯁꯇꯥꯒ꯭ꯔꯥꯝꯗꯣ ꯑꯗꯨ ꯌꯨꯁ ꯇꯧꯕꯅꯦꯗ ꯐꯣꯂꯣ ꯇꯧꯔꯒ
ꯁꯛ ꯐꯖꯔꯒ ꯐꯣꯇꯣ ꯀꯩꯅꯣꯃ ꯐꯣꯇꯣ ꯍꯥꯞꯇ꯭ꯔꯗꯤ ꯃꯤꯅ ꯅꯪꯒꯤ ꯐꯖꯕꯗꯨ ꯎꯍꯥꯎꯕ ꯐꯪꯉꯔꯣꯏꯌꯦ
ꯑ ꯁꯛ ꯐꯖꯗꯤꯍꯦ ꯅꯪꯁꯨ
ꯑꯁ ꯐꯖꯔꯤꯗꯨꯗꯤ
ꯍꯨꯝ ꯇꯟꯕꯨ ꯇꯜꯂꯦꯗꯥ ꯁꯣꯁꯦꯜ ꯃꯤꯗꯤꯌꯥꯗꯗꯤ ꯑꯩ ꯐꯣꯇꯣ ꯑꯝꯐꯥꯎ ꯍꯥꯞꯇꯦꯗ ꯑꯩ ꯍꯥꯟꯅꯒꯤ ꯍꯥꯟꯅ ꯍꯥꯟꯅ ꯈꯔ ꯑꯉꯥꯡ ꯑꯣꯏꯕ ꯀꯥꯟꯗꯗꯤ ꯐꯦꯁꯕꯨꯛ ꯄꯥꯏꯌꯦꯀꯣ ꯑꯗꯨ ꯐꯣꯇꯣꯒꯨꯝꯕ ꯊꯥꯒꯠꯂꯦ ꯑꯗꯨ ꯍꯧꯖꯤꯛꯇꯤ ꯂꯣꯏ ꯑꯃꯨꯛꯀ ꯗꯤꯂꯤꯠ ꯇꯧꯈ꯭ꯔꯦ ꯑꯗꯨ
ꯍꯧꯖꯤꯛ ꯄ꯭ꯔꯣꯐꯥꯏꯜꯕꯧ ꯊꯝꯗꯦ ꯑꯩ
ꯅꯨꯄꯥ ꯀꯣꯏꯗꯕ ꯍꯧꯖꯤꯛ ꯀꯣꯏꯗꯕ ꯍꯥꯏꯕꯁꯦ ꯅꯪꯅ ꯑꯗꯨꯝ ꯂꯩꯕꯗꯣ ꯊꯥ ꯀꯌꯥ ꯐꯥꯔꯒꯦ
ꯀꯨꯏꯔꯦꯗ
ꯊꯥꯖꯗꯕ꯭ꯔꯥ ꯀꯨꯏꯔꯦ
ꯀꯥꯏ
ꯑꯦ ꯊꯥꯖꯧꯍꯦ ꯑꯩꯅ ꯅꯨꯄꯥ ꯀꯣꯏꯗꯦ ꯍꯥꯏꯔꯒꯗꯤ ꯊꯥꯖꯗꯕ꯭ꯔꯣ
ꯅꯨꯄꯤꯁꯤꯡꯗꯤ ꯀꯣꯏꯗꯦ ꯀꯣꯏꯗꯦ ꯍꯥꯏꯔꯒ ꯑꯅꯤ ꯑꯍꯨꯝ ꯂꯩꯔꯝꯕꯗꯣ
ꯑꯩꯁ ꯑꯗꯨꯗꯤ ꯃꯥꯒꯤ ꯃꯥꯒꯤ ꯑꯄꯥꯝꯕꯅꯤꯗꯅ
ꯍꯣꯏ ꯍꯥꯏꯔꯒ ꯂꯩꯔꯝꯗꯕꯗꯣ
ꯑꯗꯨꯗꯤ ꯃꯥꯅ ꯃꯥꯒꯤ ꯃꯥꯒꯤ ꯑꯄꯥꯝꯕꯅꯤꯗꯅ
ꯆꯍꯤ ꯍꯦꯟꯈ꯭ꯔꯕ ꯍꯥꯏꯕꯔꯣ ꯀꯔꯤꯕꯣ
ꯎꯝ
ꯆꯍꯤ ꯍꯦꯟꯈ꯭ꯔꯦꯕ ꯅꯪꯅ ꯍꯥꯏꯕꯗꯣ ꯉꯁꯥꯏ
ꯀꯔꯤꯅꯣ
ꯀꯣꯏꯗꯕ
ꯅꯨꯄꯥ ꯀꯣꯏꯗꯕ ꯆꯍꯤ ꯑꯃꯗꯤ ꯁꯨꯗ꯭ꯔꯤ
ꯆꯥꯔꯦ ꯑꯗꯣ ꯅꯪꯒꯤ ꯈ꯭ꯋꯥꯏꯗꯒꯤ ꯃꯤ ꯀꯣꯏꯈꯤꯕ ꯀꯨꯏꯕꯗꯣ ꯀꯔꯝꯕꯅꯣ ꯍꯥꯏꯕꯗꯤ ꯂꯣꯡꯒꯦꯁ ꯁꯥꯡꯕꯗꯣ ꯍꯥꯏꯗꯥꯏ
ꯑꯥ ꯑꯩꯅ ꯏꯂꯥꯚꯦꯟ ꯇꯨꯋꯦꯜꯞ ꯀꯣꯂꯦꯖ ꯐꯤꯞ ꯁꯤꯃꯤꯁꯇꯔ ꯐꯥꯎ ꯀꯣꯏꯅꯕꯅꯤ ꯑꯦꯂꯚꯦꯟ ꯇꯨꯋꯦꯜꯐꯇꯒꯤ ꯀꯣ
ꯑꯥ
ꯑꯥ ꯐꯤꯞ ꯁꯦꯃꯤꯁꯇꯔ ꯐꯥꯎ
ꯏꯂꯥꯚꯦꯟ ꯇꯨꯋꯦꯜꯐ ꯇꯒꯤ ꯆꯍꯤ ꯑꯍꯨꯝ ꯇꯪꯈꯥꯏ ꯃꯔꯤꯒꯨꯝꯕ
ꯎꯝ ꯑꯗꯨ ꯃꯥꯏꯅꯗꯤ ꯗꯨꯝ
ꯎꯝ ꯁꯣꯔꯤ
ꯅꯪꯒꯤ ꯚꯣꯏꯁꯇꯣ ꯑꯃꯨꯛ ꯌꯥꯝ ꯀꯜꯂꯦꯕꯀꯣ ꯑꯃꯨꯛꯀ ꯎꯝ ꯑꯃꯨꯛ ꯀꯜꯂꯒ ꯑꯃꯨꯛ ꯏꯁꯂꯣ ꯆꯠꯄꯗꯣ
ꯐꯦꯟ ꯐꯦꯟ ꯊꯥꯕꯩ ꯐꯦꯟ ꯊꯥꯕꯒꯤ ꯅꯨꯡꯁꯤꯠꯅ ꯑꯣꯏꯔꯝꯒꯅꯤ
ꯈꯪꯗꯦ ꯑꯗꯨꯗꯤ
ꯍꯧꯖꯤꯛꯇꯤ ꯀꯃꯥꯏꯅ ꯇꯧꯒꯦ
ꯍꯧꯖꯤꯛ ꯍꯧꯖꯤ ꯑꯃꯒ ꯅꯣꯗ ꯂꯩꯔꯦ
ꯂꯣꯏꯅ
ꯎꯝ
ꯈꯪꯗꯦ
ꯅꯪꯒꯤ ꯐꯣꯟꯗ ꯑꯃꯨꯛ ꯅꯥꯗ ꯍꯥꯞꯄ ꯑꯃꯨꯛ ꯂꯧꯊꯣꯛꯄ ꯁꯥꯟꯅꯕ꯭ꯔꯣ
ꯅꯠꯇꯦ ꯐꯣꯟꯗ ꯑꯗꯨꯝ ꯑꯩ ꯃꯃꯥꯡꯗ ꯑꯗꯨꯝ ꯊꯝꯃꯝꯕꯅꯦ ꯍꯥꯏꯕꯗꯤ ꯃꯃꯥꯏ ꯖꯁ ꯑꯟꯗꯔ ꯃꯥꯏꯅꯣꯁ
ꯑꯣ
ꯑꯩ ꯅꯥꯇꯣꯟ ꯃꯈꯥꯗ